ꯇꯥꯕ꯭ꯔꯣ
ꯍꯣꯏ ꯇꯔꯕꯣ
ꯇꯥꯏꯌꯦ ꯇꯥꯏꯌꯦ
ꯑꯣ ꯇꯥꯏꯀꯣ ꯄꯥꯈꯠꯂꯦ
ꯎꯝ ꯇꯥꯏꯌꯦ
ꯁꯥꯁꯦ ꯖꯤꯡꯖꯤꯡ ꯂꯥꯎꯋꯦ
ꯀꯩꯒꯤ
ꯇꯥꯔꯣꯏꯗ꯭ꯔꯥꯅ
ꯑꯣ ꯇꯥꯏ ꯇꯥꯏ
ꯄꯥꯈꯠꯄ ꯍꯥꯏꯇꯥꯔꯦ ꯌꯥꯝꯅ
ꯃꯊꯥ ꯁꯥꯢ
ꯀꯩꯒꯤ ꯃꯊꯥ ꯁꯥꯔꯤꯕ
ꯁꯥꯢꯔꯤꯕ ꯀꯥꯞꯅꯤꯡꯉꯤ ꯃꯇꯥ ꯌꯥꯝ ꯁꯥꯏ ꯑꯩ
ꯎꯝ ꯀꯔꯤꯒꯤꯅꯣ ꯈꯪꯗ ꯑꯩ ꯀꯣ ꯌꯥꯗꯕꯒꯤꯔꯣ
ꯎꯝ
ꯌꯥꯔꯛꯀꯅꯤꯗ ꯑꯗꯨꯕꯨꯗꯤ ꯀꯩꯁꯨ ꯈꯟꯕꯤꯔꯨꯅꯨꯗ
ꯈꯪꯗꯦ ꯌꯥꯒꯦꯔ ꯌꯥꯔꯣꯢ ꯒꯦꯔꯥ ꯈꯪꯗꯦ
ꯎ ꯋꯥꯔꯤ ꯋꯥꯔꯤ ꯅꯨꯡꯉꯥꯏꯔꯤꯉꯩꯁꯤꯗ
ꯍꯣꯔꯦꯟ ꯅꯨꯡꯉꯥꯏꯕ ꯁꯥꯕꯤꯌꯣ ꯑꯩ ꯈ ꯅꯨꯡꯉꯥꯏꯇꯦꯕ
ꯋꯥꯈꯜ ꯅꯨꯡꯉꯥꯏꯇꯦ
ꯎꯝ
ꯏ ꯀꯔꯤ ꯋꯥꯈꯜ ꯅꯨꯡꯉꯥꯏꯇꯕꯅꯣ
ꯋꯥꯈꯜ ꯅꯨꯡꯉꯥꯢꯑꯦ ꯁꯥꯎꯅꯤꯡꯉꯦ ꯀ ꯅꯣꯡ ꯆꯨꯒꯕ ꯃꯥꯟꯗꯦ
ꯀꯔꯤꯅꯦ ꯅꯣꯡ ꯀꯥꯏꯗꯦ ꯅꯣꯡ ꯁꯨꯔꯛꯄꯅꯤꯅꯦ ꯅꯨꯡꯁꯥ ꯈꯨꯁꯥ ꯑꯃꯅꯤ
ꯑꯗꯨꯅꯦ
ꯆ ꯆꯨꯔ ꯆꯨꯔꯣꯏ ꯀꯥꯢꯗꯩ ꯅꯣꯡꯅꯣ ꯁꯣꯝꯗ ꯅꯣꯡꯃꯨꯛ ꯂꯥꯛꯁꯜꯂꯗꯤ ꯐꯔꯛ ꯇꯥꯅꯤ
ꯑꯗꯨꯅꯦ ꯎꯝ ꯁꯨꯇꯥ ꯇꯥꯗꯦ ꯁꯥ ꯁꯌꯦ ꯁꯥꯌꯦꯕ ꯎꯝ
ꯑꯣ ꯌꯥꯝ ꯁꯥꯏꯌꯦ ꯌꯥꯝ ꯁꯥꯏꯌꯦ
ꯎꯝ ꯁꯥꯢ
ꯎꯝ ꯀꯩꯗꯧꯔꯝꯃꯤꯅꯣ ꯍꯣꯏ ꯄꯤꯈ꯭ꯔꯦ ꯉꯁꯥꯏ ꯂꯥꯛꯑꯦ
ꯑꯣ
ꯑꯩꯂꯥꯛꯑꯒ ꯑꯩꯅ ꯃꯤ ꯑꯇꯣꯞꯄꯅ ꯄꯨꯈ꯭ꯔꯒꯗꯤ ꯅꯣꯏ ꯐꯪꯉꯔꯣꯏ ꯍꯥꯏꯌꯦ ꯍꯥꯏꯔꯒ ꯍꯣꯏ ꯍꯣꯏ ꯍꯣꯏ ꯌꯥꯝ ꯅꯨꯡꯉꯥꯏꯔꯦ ꯌꯥꯝ ꯅꯨꯡꯉꯥꯏꯔꯦ ꯍꯥꯏ ꯍꯥꯏꯩꯅꯧ ꯑꯅꯤꯁꯨ ꯍꯣꯏ ꯆꯨꯝꯃꯦ
ꯑꯣ ꯉꯔꯥꯡ ꯍꯥꯏꯕꯗꯨꯗꯤ ꯁꯇꯤꯟꯗꯣ ꯇꯦꯜꯂꯦ ꯍꯥꯏꯕ ꯅꯠꯇ꯭ꯔꯣ
ꯇꯦꯜꯂꯤꯗꯤ ꯑꯁꯤꯁꯨ ꯑꯁꯤ ꯃꯣꯏ ꯍꯥꯏꯕꯗꯨ ꯁꯣꯏꯕꯩꯅꯦꯕ
ꯑꯣ
ꯃꯣꯏ ꯍꯥꯏꯕꯩꯗ ꯃꯣꯏ ꯍꯥꯏꯕꯗꯤ ꯁꯣꯏꯕꯒꯤꯅꯦ
ꯎꯝ ꯌꯥꯝ ꯍꯔꯥꯎꯔꯝꯒꯅꯤꯀꯣ
ꯍꯣꯏ ꯌꯥꯝ ꯍꯔꯥꯎ ꯍꯔꯥꯎꯖꯈ꯭ꯔꯦ ꯑꯩꯩꯅ ꯉꯔꯥꯡꯁꯨ ꯍꯩꯅꯧ ꯍꯦꯄꯤꯌꯨ ꯍꯥꯏꯕꯅꯦ ꯑꯩꯈꯣꯏ ꯁꯥꯔꯅ ꯉꯥꯡꯒꯅꯤ ꯑꯩꯈꯣꯏꯒꯤꯅꯤ ꯍꯥꯏꯔꯒ ꯑꯩꯅ ꯍꯧꯖꯤꯛ ꯍꯧꯖꯤꯛ ꯍꯩꯅꯧ ꯑꯃꯨꯟꯕ ꯑꯅꯤ ꯊꯝꯃꯝꯕꯗꯣ ꯄꯤꯈ꯭ꯔꯦ ꯑꯗꯨꯒ ꯍꯔꯥꯎ ꯍꯔꯥꯎ ꯖꯠꯈ꯭ꯔꯦ
ꯑꯦ ꯍꯩꯅꯎ ꯆꯥꯕ ꯐꯪꯗꯕꯖꯥꯠꯂꯣ ꯃꯣꯏꯕꯨ
ꯑꯦ ꯃꯣꯏ ꯌꯥꯝ ꯄꯥꯝꯅ ꯍꯩꯅ ꯉꯁꯥꯏ ꯑꯗꯨꯝ ꯍꯦꯛꯄꯅꯦꯕ
ꯎꯝ ꯈꯪꯗꯦ ꯅꯣꯏ ꯁꯥꯔꯗꯁꯨ ꯍꯩꯅꯧꯗꯨꯕꯨ ꯀꯃꯥꯏꯅ ꯇꯔ ꯂꯤꯄ ꯃꯥꯜꯂꯦ ꯑꯗꯨꯝ ꯅꯨꯄꯥ
ꯑꯩꯉꯣꯟꯗꯕꯨꯗꯤ ꯌꯥꯝ ꯗꯥꯏꯔꯦꯛ ꯑꯣꯏꯗꯤ ꯉꯥꯡꯗꯦꯕꯀꯣ
ꯎꯝ
ꯁꯤ ꯍꯦꯛꯍꯜꯂꯤꯗꯕ ꯃꯤ ꯉꯈ ꯀꯣꯄꯤ ꯍꯥꯏ ꯇꯜꯂꯕ ꯑꯦ ꯑꯗꯨꯕꯨꯁꯨ ꯉꯔꯥꯡ ꯐꯌꯥꯝ ꯄꯨꯈꯤꯕꯅꯤ
ꯎꯝ
ꯑꯁꯪꯕꯍꯩꯁꯦ ꯍꯦꯛꯑꯒ ꯄꯨꯈꯤꯑꯦ
ꯎꯝ
ꯃꯣꯏꯅ ꯌꯥꯝ ꯍꯔꯥꯎ ꯆꯠꯈ꯭ꯔꯦ
ꯆꯥꯕ ꯐꯪꯗꯕ ꯃꯤꯗꯤ ꯑꯗꯨꯝ ꯆꯥꯅꯤꯡꯕꯅꯦꯗ ꯑꯩꯈꯣꯏꯒꯤꯗꯤ ꯑꯃꯨꯛ ꯂꯩꯕꯅꯤꯅꯀꯣ
ꯑꯗꯨꯒꯤ
ꯑꯩꯈꯣꯏꯗꯤ ꯆꯥ ꯐꯪꯗꯕꯅꯤꯅꯀꯣ
ꯎꯝ ꯑꯩꯈꯣꯏꯗꯤ ꯌꯨꯝꯗ ꯑꯗꯨꯝ ꯍꯧꯕꯅꯤꯅ ꯀꯩꯁꯨ ꯀꯥꯏꯗꯦꯕ
ꯃꯥꯅꯦ ꯀꯩꯁꯨ ꯈꯟꯕꯤꯗꯕꯀꯣ
ꯎꯝ
ꯍꯧꯕꯦꯅ ꯀꯩꯁꯨ ꯈꯟꯕꯤꯗꯔꯦ ꯂꯩꯇꯕ ꯆꯥꯕ ꯐꯪꯗꯕꯁꯤꯅ ꯍꯛꯇ ꯆꯥꯅꯤꯡꯈꯠꯂꯛꯄꯅꯦꯕ
ꯑꯥ
ꯎꯝ
ꯈꯪꯗꯦ ꯃꯄꯥꯟꯗ ꯅꯨꯡꯁꯤꯠ ꯁꯤꯠꯂꯦ ꯌꯥꯝ ꯅꯨꯡꯉꯥꯏꯌꯦ
ꯑ ꯅꯨꯡꯉꯥꯏꯔꯝꯕꯅꯤ
ꯑꯩꯈꯣꯏ ꯌꯣꯟꯆꯥꯛ ꯄꯥꯝꯕꯤꯗꯣ ꯀꯦꯟꯕ ꯍꯧꯔꯦ ꯃꯅꯥ ꯂꯣꯏ ꯀꯦꯟꯕ ꯍꯧꯔꯛꯑꯦꯕ ꯑꯣꯏꯔꯔꯣꯏ
ꯎꯔꯨꯝ ꯇꯥ ꯎꯔꯨꯝ ꯇꯥꯒꯗꯕꯗ ꯅꯣꯏꯅ ꯎ ꯂꯣꯏ ꯌꯥꯟꯊꯠꯈ꯭ꯔꯦꯅꯦ
ꯎꯝ
ꯁꯔꯝꯃꯅꯤ
ꯁꯥꯔꯦ ꯑꯗꯣ ꯌꯥꯟꯊꯠꯇ꯭ꯔꯗꯤꯀꯣ ꯎꯆꯤ ꯌꯥꯝ
ꯍꯣꯏ ꯀꯔꯤ ꯎꯁꯤ
ꯎꯆꯤ ꯌꯥꯝꯃꯦ ꯑꯗꯨꯒ ꯎꯆꯤ ꯌꯥꯝꯕ ꯅꯠꯇꯦ ꯑꯗꯨ ꯀꯩꯅꯣ ꯎꯝ ꯅꯤꯡꯊꯝ ꯊꯥꯗꯀꯣ
ꯍꯝ
ꯅꯨꯡꯁꯥ ꯐꯪꯗꯦꯕ ꯑꯗꯨꯒꯤ
ꯍꯣꯢ
ꯅꯤꯡꯊꯝ ꯊꯥꯗꯗꯤ ꯏꯪꯉꯤꯗꯅ
ꯍꯣꯏ ꯍꯟꯗꯛ ꯍꯟꯗꯛꯁꯦ ꯅꯣꯏꯔꯣꯝꯗ ꯀꯌꯥ ꯂꯥꯛꯇ꯭ꯔꯤꯅꯦ ꯃꯤꯁꯦ ꯎꯔꯨꯝ ꯂꯩꯇ꯭ꯔꯕꯅꯤꯅ
ꯑꯣ ꯂꯥꯛꯇꯔꯤ ꯍꯥꯅꯗꯤ ꯑꯁ ꯁꯤ ꯌꯥꯝ ꯂꯥꯛꯄꯅꯦꯍꯦ ꯑꯩꯈꯣꯏꯗ ꯏꯪꯉꯦꯅ
ꯍꯣꯏ
ꯍꯧꯖꯤꯛꯇꯤ ꯂꯛꯇ꯭ꯔꯦ ꯑꯁꯤꯁ ꯌꯣ ꯑꯁꯤ ꯌꯣꯟꯁꯥꯛ ꯄꯥꯝꯕꯤꯁꯦ ꯎꯔꯨꯝꯒꯤ ꯐꯕꯅꯦꯕ ꯁꯤꯗ ꯕꯦꯟꯁ ꯊꯝꯃꯒꯀꯣ ꯐꯝꯕꯅꯦꯕ ꯍꯧꯖꯤꯛꯇꯤ
ꯎꯝ
ꯀꯦꯟꯕ ꯍꯧꯔꯦ
ꯑꯗꯨꯗꯤ ꯎꯔꯨꯝ ꯇꯔ ꯎꯔꯨꯝ ꯇꯥꯔꯒ ꯃꯤ ꯂꯥꯛꯄꯅ ꯐꯕ꯭ꯔꯣ ꯂꯥꯛꯇꯕꯅ ꯐꯕ꯭ꯔꯣ
ꯈꯪꯗꯦꯗ ꯑꯩꯁꯨ ꯀꯥꯏꯗꯦ ꯂꯥꯛꯑꯁꯨ ꯀꯥꯏꯗꯦ ꯂꯥꯛꯇ꯭ꯔꯁꯨ ꯀꯥꯏꯗꯦ
ꯎꯝ
ꯀꯩꯁꯨ ꯀꯥꯏꯕ ꯂꯩꯗꯦ
ꯀꯩ ꯀꯩ ꯌꯥꯝꯅ
ꯅꯪꯗꯣ ꯑꯗꯨ ꯄꯥꯝꯂꯝꯝꯒꯅꯤꯀꯣ ꯈꯪꯉꯦꯕ ꯑꯩꯈꯣꯏꯗ ꯑꯂꯨꯚꯦꯔꯥ ꯌꯥꯝ ꯂꯩꯌꯦ ꯄꯥꯝꯃꯗꯤ ꯂꯧꯕ ꯌꯥꯅꯤ
ꯑꯗꯨ ꯕꯤꯔꯥ ꯇꯩꯌꯣ ꯇꯩꯗꯤ ꯐꯩ ꯍꯥꯏꯗꯅꯦ
ꯑꯦ ꯃꯑꯣꯋꯦꯃꯤ ꯃꯤ ꯃꯑꯣꯋꯦꯕ
ꯑꯣ ꯃꯨꯁꯟꯕ꯭ꯔꯥ
ꯎꯝ ꯍꯋꯦ ꯑꯂꯨꯕꯦꯔꯥꯒꯤ ꯀ꯭ꯔꯤꯝꯒꯨꯝꯕ ꯐꯦꯁꯋꯥꯁꯀꯨꯝꯕꯁꯨ ꯃꯨꯁꯟꯕꯅꯦ ꯁꯛ
ꯃꯨꯁꯥꯟ ꯃꯨꯁꯟ ꯔꯥꯏꯁꯦ ꯑ
ꯑꯩꯁꯨ ꯃꯥꯏ ꯐꯦꯡꯅꯕ ꯃꯥꯏ ꯇꯥꯟꯅꯕꯒꯤ ꯁꯥꯄꯣꯟꯁꯦ ꯄꯄꯌꯥ ꯄꯄꯌꯥꯗꯨ ꯅꯨꯡꯉꯥꯏꯕ꯭ꯔꯥ
ꯑꯩ ꯇꯧꯗ꯭ꯔꯦ ꯑꯗꯣ ꯅꯛꯂꯤ ꯃꯥꯜꯂꯦꯕ ꯑꯗꯨꯒꯤ
ꯍ ꯅꯅꯥꯀꯂꯤ ꯑꯣꯏꯔꯝꯃꯣꯏꯃꯦ
ꯑꯣꯏꯔꯝꯒꯅꯤ ꯃꯁꯛꯇꯨ ꯇꯣꯡꯉꯥꯜꯂꯦꯕ ꯑꯦ ꯍꯥꯟꯅ ꯑꯗꯨꯝ ꯂꯧꯕꯗꯣ ꯐꯖꯅ ꯑꯣꯔꯦꯟꯁ ꯀꯂꯔ ꯇꯧꯋꯦꯕ ꯍꯟꯗꯛꯀꯤꯗꯤꯥ ꯑꯗꯨꯕ ꯃꯅꯝꯁꯨ ꯅꯝꯊꯤꯑꯕ ꯍꯤꯗꯥꯛ ꯃꯅꯝ ꯅꯝꯃꯦꯕ
ꯂꯦꯇꯦꯁ ꯑꫭꯏꯕꯒꯤꯅꯤ ꯀꯩꯅꫭ
ꯅꯠꯇꯦ ꯇꯣꯡꯉꯥꯜꯂꯦꯕ ꯑꯩ ꯈꯪꯉꯦꯕ ꯑꯗꯨꯝ ꯑꯩ ꯁꯤꯖꯤꯟꯅꯔꯤꯗꯨꯗꯤ
ꯑꯩꯗꯤ ꯁꯤꯟꯊꯣ ꯑꯣꯏꯅ ꯑꯗꯨ ꯁꯤꯟꯊꯣ ꯑꯣꯏꯅ ꯃꯥꯥꯏ ꯑꯗꯨꯝ ꯇꯥꯔꯦ ꯍꯥꯏꯗꯤ
ꯎꯝ ꯑꯗꯨꯅ ꯐꯔꯦ ꯅ ꯁꯛ ꯑꯗꯨꯝ ꯐꯖꯔꯒ ꯅꯨꯄꯥꯅꯕꯨꯣ ꯄꯄꯌꯥꯗ ꯂꯧꯔꯅꯤ ꯅꯪꯁꯨ ꯃꯊꯪ ꯃꯊꯪ ꯆꯠꯄ ꯀꯥꯟꯗꯀꯣ ꯂꯧꯔꯁꯦ ꯑꯣꯔꯤꯖꯤꯅꯦꯜꯗꯣ
ꯄ ꯄꯌꯥꯗꯣ ꯄꯨꯔꯛꯑꯣ ꯑꯩ ꯇꯥꯕꯤꯔꯒꯦ ꯄꯩꯁꯥ ꯍꯟꯖꯤꯟꯕꯤꯔꯛꯑꯒꯦ ꯅꯪꯒꯤꯗꯣ ꯄꯨꯔꯛꯑꯣ ꯅꯪ ꯇꯥꯗ꯭ꯔꯗꯤ ꯁꯤꯖꯤꯟꯅ ꯑꯩ ꯁꯤꯖꯤꯟꯅꯕꯤꯔꯒꯦꯕ
ꯍꯣꯏ ꯍꯣꯏ ꯍꯣꯏ ꯄꯤꯒꯦ ꯅꯪꯒꯤꯀꯣ
ꯍꯣꯏ ꯄꯩꯁꯥ ꯍꯟꯁꯦ ꯑꯃ ꯑꯃꯃꯨꯛ ꯂꯩꯕꯤꯔꯒꯦꯕ
ꯑꯣ ꯑꯣ ꯑꯩꯗꯣ ꯁꯦꯒꯥꯏꯔꯒꯁꯨ ꯃꯅꯝ ꯅꯝꯃꯦꯕꯀꯣ ꯑꯗꯨ ꯀꯔꯤ ꯍꯥꯏꯁꯤꯔꯥ ꯑꯩ ꯄꯥꯝꯗꯕ ꯑꯗꯨꯒꯤ
ꯅꯥꯀꯂꯤ ꯑꯣꯏꯔꯝꯃꯣꯏ ꯅꯪꯅ ꯄꯥꯡꯈꯟ ꯈꯟꯖꯤꯟꯕꯩꯅꯦ
ꯈꯪꯗꯦ ꯑꯗꯨ ꯃꯥꯏ ꯇꯥꯔꯗꯤꯀꯣ ꯈꯔꯗꯤ ꯉꯥꯎꯊꯣꯛꯄꯅꯦ ꯃꯥꯏꯗꯣ ꯐ꯭ꯔꯦꯁ ꯑꯣꯏꯅ ꯂꯩꯌꯦꯕ ꯍꯣꯏ
ꯍ ꯍꯣꯏ ꯊꯄꯅꯤ ꯆ ꯑꯁ ꯈꯥꯟꯒꯦꯗ ꯌꯥꯎ ꯇꯏꯌꯦ
ꯑꯩꯈꯣꯏ ꯑꯗꯨꯝ ꯏꯔꯨꯕꯒꯤ ꯁꯥꯄꯣꯟꯗꯨꯗꯤꯅꯦ ꯃꯥꯏ ꯇꯥꯔꯗꯤ ꯐꯠꯇꯕꯅꯦꯕ
ꯁꯤꯟꯊꫭꯜꯗꯤ
ꯁꯤꯟꯊꯣꯜꯗꯤ ꯈꯪꯗꯦ ꯑꯩ ꯁꯤꯖꯤꯟꯅꯗꯦ
ꯁꯤꯟꯊꯣꯜꯗꯤ ꯑꯗꯨꯒꯤ ꯀꯩꯅꯣꯗꯨꯗꯣ ꯂꯨꯄꯥ ꯌꯥꯡꯈꯩ ꯄꯤꯌꯦꯕ
ꯑꯣ
ꯁꯤꯟꯊꯣꯜꯁꯨ ꯌꯥꯝ ꯍꯣꯡꯕꯗꯤ ꯅꯠꯇꯦ
ꯑꯣ
ꯑꯩꯗꯤ ꯑꯗꯨ ꯌꯥꯒꯗ꯭ꯔꯥꯅ ꯀꯩꯁꯨ ꯈꯟꯗꯕ ꯄꯄꯌꯥ ꯑꯣꯏꯅ ꯁꯤꯖꯤꯟꯅꯔꯒꯦ ꯉꯧꯊꯣꯛꯑꯒꯗꯤ ꯑꯗꯨ ꯑꯗꯨꯒꯤꯅ ꯅꯪ ꯍꯦꯟꯅ ꯉꯧꯋꯤꯗꯣ ꯃꯍꯧ ꯁꯅꯤ ꯍꯥꯏ ꯏꯗ ꯍꯣꯢ ꯅꯪꯗꯤ ꯑꯗꯨꯝ ꯃꯍꯧꯁꯥ ꯑꯗꯨꯝ ꯉꯥꯎꯋꯦ ꯉꯥꯎꯋꯦꯀꯣ
ꯃꯨꯑꯦ ꯑꯩꯒꯤ ꯈꯣꯡ ꯈꯨꯠꯀꯥꯁꯤꯗꯤ ꯂꯣꯏ
ꯑꯩꯁꯨ ꯈꯣꯡ ꯃꯨꯑꯦꯏꯗ ꯈꯨꯠ ꯈꫭꯡꯗꯤ ꯉꯥꯎꯑꯦ ꯑꯩ ꯈꫭꯡ ꯈꯨꯠ ꯃꯨꯕ ꯈꯨꯗꯥꯡꯁꯦ
ꯑꯣ ꯑꯩꯈꯣꯏꯗꯤ ꯇꯤ ꯁꯥꯔꯠ ꯑꯗꯨꯝ ꯂꯤꯞꯄꯅꯤꯅꯀꯣ ꯃꯨ ꯑꯦꯕ
ꯃꯨꯗꯤꯗ ꯅꯈꯨꯠꯇꯨꯁꯨ ꯑꯩ ꯑꯩꯉꯣꯟꯗꯒꯤ ꯗꯃꯥ ꯉꯧꯔꯤꯗꯨꯗꯤ
ꯑꯗꯨ ꯑꯣꯏꯔꯁꯨ ꯑꯗꯨꯝ ꯉꯧꯕ ꯀꯧꯗꯦꯕ
ꯉꯧꯋꯦꯍꯦ ꯏꯁ ꯅꯣꯏ ꯈꯨꯟꯗꯗꯤ ꯅꯪ ꯅꯪꯅꯤ ꯍꯥꯏꯅꯤ ꯅꯪ ꯋꯥꯏꯁꯦ
ꯅꯠꯇꯤꯍꯦ
ꯅꯉꯣꯟꯗꯒꯤ ꯍꯦꯟꯅ ꯉꯧꯕ ꯂꯩꯇ꯭ꯔꯦ ꯍꯥꯏꯗ
ꯂꯩꯌꯦꯦ ꯂꯩꯑꯦ ꯂꯩꯌꯦꯦ ꯃꯆꯤꯟ ꯊꯤꯔꯤꯅꯦ ꯃꯣꯢ
ꯏ ꯀꯩꯅꯣ ꯅꯣꯏ ꯈꯨꯟꯒꯤ ꯅꯨꯄꯤꯗꯨꯅ ꯅꯕꯥꯅꯤꯁꯦ ꯌꯨꯝ ꯄꯥꯡꯈ꯭ꯔꯒꯗꯤ ꯑꯉꯥꯡ ꯊꯣꯛꯂꯛꯄꯗꯗꯤ ꯄꯨꯔꯥ ꯐꯣꯔꯦꯟꯅꯔ ꯑꯣꯜ ꯑꯣꯏꯔꯅꯤ ꯍꯥꯏꯌꯦ
ꯃꯆꯤꯟ ꯊꯤꯔꯤꯅꯦ ꯃꯥꯅ ꯉꯧꯕꯅꯦ ꯑꯩꯉꯣꯟꯗꯒꯤ
ꯀꯩꯒꯤꯅꯣ ꯍꯥꯏꯔꯒ ꯅꯪꯁꯨꯨꯝ ꯉꯧꯔꯦ ꯑꯗꯨꯗꯤ ꯅꯪ ꯅꯣꯏ ꯁꯥꯏꯁꯨ ꯉꯥꯎꯗꯦꯅꯦ ꯑꯦ ꯑꯩꯗꯤ ꯉꯧꯗꯦꯍꯦ ꯑꯩ ꯑꯗꯨꯝ ꯃꯨꯔꯤꯁꯤꯗꯤ ꯍꯥꯏꯕ ꯑꯩꯅ ꯑꯗꯨꯝ ꯉꯧꯋꯤꯍꯦ ꯍꯥꯏ
ꯌꯥꯝ ꯃꯨꯕꯗꯤ ꯅꯠꯇꯦ ꯅꯪꯁꯨ
ꯍꯣꯏ ꯃꯥꯏꯗꯤ ꯌꯥꯝ ꯃꯨꯗꯦ ꯈꯨꯠꯒꯨꯝꯕ ꯈꯨꯟꯗꯥꯡꯒꯨꯝꯕ ꯃꯨꯕ ꯍꯥꯏꯇꯥꯔꯦꯀꯣ
ꯎꯝ
ꯈꯣꯡꯗꯤ ꯀꯌꯥꯝ ꯃꯨꯗꯦ ꯑꯗꯨꯒ ꯈꯣꯡꯗꯤ ꯃꯨꯗꯕꯅꯦ ꯈꯣꯡ ꯉꯧꯕꯅꯦ
ꯎꯝ ꯉꯣꯏ ꯍꯥꯏꯕꯗꯤ ꯅꯪꯗꯤ ꯈꯣꯡꯎꯞꯄꯗ ꯑꯗꯨꯝ ꯇꯣꯡꯉꯒ ꯂꯩꯗꯅ
ꯑꯗꯨ ꯑꯗꯨꯝ ꯑꯣꯏꯕ ꯍꯧ ꯑꯣ
ꯑꯩꯈꯣꯏꯗꯤ ꯃꯣꯖꯥꯁꯨ ꯁꯦꯠꯇꯦ ꯈꯣꯡꯎꯞꯁꯨ ꯁꯦꯠꯇꯦ ꯆꯄꯜ ꯑꯗꯨꯝ ꯁꯦꯠꯄꯅꯤꯅ
ꯎꯝ ꯍꯣꯢ ꯑꯝ ꯍꯣꯢ ꯑꯗꯨꯒꯤꯅꯤ ꯔ
ꯆꯪꯉꯒ ꯀꯔꯤ ꯇꯧꯒꯅꯤ ꯅꯪꯗꯤ
ꯍꯥ ꯇꯥꯕ꯭ꯔꯣ ꯆꯪꯉꯛꯒ ꯀꯔꯤ ꯇꯧꯅꯤ
ꯁꯤꯤꯊꯪꯒꯤꯦ ꯅꯨꯡꯁꯥ ꯈꯨꯠꯁꯥꯗꯨ ꯀꯃꯥꯏꯅ ꯇꯧꯏꯦ ꯈꯪꯗꯦ
ꯎꯝ
ꯆꯪꯒꯒ ꯄꯣꯊꯥꯕ ꯌꯥꯏ ꯄꯣꯊꯥꯕ ꯌꯥꯔꯝꯗꯧ ꯃꯥꯜꯗꯦꯗ ꯑꯩꯈꯣꯏꯗꯨꯗ ꯆꯪ ꯑꯩꯈꯣꯏꯗꯨꯗ ꯆꯪꯒꯅꯤ ꯅꯦꯠꯋꯥꯛꯁꯨ ꯅꯨꯡꯉꯥꯏꯇꯦ ꯄꯤꯠ ꯌꯥꯝ ꯂꯩꯇꯦꯗ
ꯑꯗꯨꯅꯦ ꯑꯗꯨꯅꯦ ꯅꯨꯡꯉꯥꯏꯇ꯭ꯔꯤꯁꯦ ꯑꯩꯁꯨ
ꯎꯝ
ꯅꯦꯠꯋꯥꯛꯇꯣ ꯅꯨꯡꯉꯥꯏꯔꯗꯦ ꯇꯝꯄꯥꯛ ꯀ ꯃꯥꯟꯗꯦ ꯋꯥꯒ ꯌꯥꯝ ꯅꯨꯡꯉꯥꯏꯇꯦ ꯅꯣꯏꯒꯤ
ꯁ ꯂꯩꯩꯅ ꯀ ꯐꯩꯅꯣ
ꯎꯝ
ꯀꯞꯅꯤꯡꯉ ꯌꯥꯎꯒꯅꯤ ꯋꯥꯔꯤ ꯁꯥꯟꯅꯅꯤꯡꯉꯁꯨ ꯀꯣ
ꯎꯥ
ꯋꯥꯔꯤ ꯁꯥꯟꯅꯅꯤꯡꯅꯁꯨ ꯍꯦꯛꯇ ꯅꯦꯠꯋꯥꯛꯁꯤꯅ ꯌꯥꯕꯣ ꯌꯥꯗꯕꯣ ꯌꯥꯝꯗ ꯅꯨꯡꯗꯥꯡꯗꯣ ꯑꯣꯏꯗꯤꯗꯤ ꯌꯥꯝ ꯐꯩꯌꯦ ꯑꯩꯈꯣꯏꯒꯤ ꯗꯦꯠ ꯍꯣꯏ ꯗꯦꯠ ꯗꯦꯠ ꯃꯌꯥꯒꯤꯗꯣ
ꯎꯝ
ꯅꯨꯡꯗꯥꯡꯗꯤ ꯌꯥꯝ ꯐꯩꯌꯦ ꯑꯗꯨꯗ ꯉꯥꯛꯇꯅꯤ ꯀꯩꯅ ꯊꯣꯛꯂꯛꯑꯒ ꯋꯥꯔꯤ ꯁꯥꯏꯗ
ꯑꯣ ꯀꯥꯡ ꯌꯥꯝꯃꯤ ꯍꯟꯗꯛꯁꯦ
ꯍꯣꯏ ꯅꯨꯃꯤꯗꯨꯁꯨ ꯌꯥꯝꯃꯕꯣ
ꯌꯥꯝꯃꯦ ꯑꯩꯒꯤ ꯂꯣꯏꯔꯦ ꯗꯥꯛ ꯉꯥꯛꯇ ꯉꯥꯏꯔꯛꯑꯦ ꯈꯣꯡ ꯈꯨꯠ
ꯈꯣꯡ ꯈꯨꯠ
ꯀꯥꯡ ꯆꯤꯛꯄ ꯌꯥꯗꯦꯕ ꯑꯩ ꯀꯥꯡ ꯈꯤꯇꯪꯕꯨ ꯆꯤꯛꯑꯕ ꯀꯣ ꯑꯗꯨꯝ ꯊꯥ
ꯍꯣꯏ ꯅꯣꯏꯗꯕꯨ ꯀꯩ ꯀꯁꯤꯒꯅꯤꯉ ꯂꯩꯔꯤꯒ ꯍꯥꯏꯕꯅꯤꯗ
ꯂꯩꯌꯦꯕ ꯀꯥꯡ ꯌꯥꯝꯃꯦ ꯅꯨꯡꯊꯤꯟ ꯅꯨꯡꯗꯥꯡ ꯋꯥꯏꯔꯝꯗꯀꯣ
ꯍꯣꯏ
ꯀꯥꯡ ꯌꯥꯝꯃꯦꯕ
ꯑꯗꯣ ꯅꯨꯡꯗꯥꯡꯝꯅ ꯀꯥꯡꯈꯪ ꯈꯟꯅꯤꯂꯒ ꯂꯩꯕꯅꯦ ꯑꯗꯣ ꯀꯥꯡꯈ ꯋꯥ ꯆꯤꯅꯣ ꯁꯤꯅꯤꯗ
ꯑꯩꯅ ꯍꯥꯏꯕꯗꯤ ꯃꯄꯥꯟ ꯊꯣꯛꯄ ꯀꯥꯟꯗ ꯍꯥꯏꯕꯅꯤ
ꯄꯥꯟꯊꯣꯗ ꯑꯩꯈꯣꯏ ꯑꯗꯨꯝ ꯂꯩꯅꯤꯗꯨꯒ ꯃꯃꯥꯏ ꯆ
ꯂꯦꯡꯉꯁꯨ ꯆꯤꯛꯑꯦꯗꯅ ꯍꯧꯖꯤꯛꯇꯤ ꯀꯥꯡ ꯃꯇꯝꯅꯤꯅ
ꯑꯩꯈꯣꯏꯁꯨ ꯅꯨꯡꯗꯥꯡ ꯅꯨꯡꯗꯥꯡ ꯊꯣꯛꯂꯛꯏꯗꯣ ꯐꯗꯤꯃ ꯄꯥꯏꯔꯒꯅ ꯍꯣꯃ ꯍꯣꯃꯒ ꯑꯗꯨꯝ ꯄꯔꯤꯁꯥꯕꯨꯁꯨ ꯆ
ꯈꯪꯗꯦ ꯑꯩꯈꯣꯏꯗꯤ ꯀꯥꯡ ꯌꯥꯝꯃꯤ
ꯍꯛꯇꯦꯛ ꯎꯔꯒ ꯈꯨꯖꯤꯟꯗꯨꯁꯨ ꯈꯣꯠꯄ ꯌꯥꯎꯔ ꯃꯥꯜꯂꯦ ꯈꯨꯖꯤꯟꯗꯨ ꯌꯥꯎꯒꯅꯨ ꯈꯣꯠꯇꯣ ꯑꯗꯨ ꯈꯣꯠꯀꯅꯨꯕ ꯈꯨꯖꯤꯟꯅ